ꯍꯜꯂꯣ
ꯇꯥꯏ ꯇꯥꯏ
ꯎꯝ ꯆꯥꯛ ꯆꯥꯔꯕꯣ
ꯆꯥꯛꯁꯤ ꯍꯌꯦꯡꯒꯤꯔꯣ ꯅꯠꯇ꯭ꯔꯣ ꯉꯁꯤꯒꯤꯔꯣ
ꯑꯣ ꯉꯁꯤ ꯉꯁꯤ ꯅꯨꯡꯅꯥꯡꯒꯦ ꯍꯥꯏꯕꯅꯤꯅ ꯁꯨꯝ ꯃꯄꯥꯟꯗ ꯂꯩꯅꯕ ꯃꯤꯈꯩꯗꯤ ꯊꯦꯡ ꯊꯦꯡ ꯆꯥꯟꯅꯩꯗꯅ ꯑꯗꯨꯗꯨꯅ ꯁꯨꯝ ꯍꯪꯉꯛꯄꯅꯦ ꯆꯥꯛ ꯆꯥꯔꯝꯃꯗꯣꯏꯖꯥꯠꯂꯥ ꯑꯩꯈꯣꯏ ꯁꯤꯒꯗꯤ ꯈꯔ ꯃꯥꯟꯅꯗꯕꯅꯤꯅ ꯑꯅ
ꯑꯣ ꯑꯣ ꯆꯥꯔꯦ ꯆꯥꯔꯦ ꯆꯥꯛꯁꯤ ꯆꯥꯛ ꯑꯩꯁꯦ ꯏꯪꯒꯥꯎ ꯉꯥꯎꯔꯨꯔꯦꯅꯦ ꯍꯧꯖꯤꯛꯇꯤ ꯆꯥꯛ ꯆꯥꯔꯔꯣ ꯍꯪꯉꯛꯄꯁꯤꯗ
ꯑꯩꯌꯨꯗꯤ ꯌꯥ ꯆꯥꯨꯡ ꯔ ꯑꯃꯅꯤ ꯇꯥꯗꯕ꯭ꯔꯣ
ꯑꯥ ꯇꯥꯔꯦ ꯇꯥꯔꯦ ꯈꯤꯇꯪ ꯄꯠ ꯄꯠ ꯇꯠꯀꯦ ꯇꯧꯔꯦ ꯍꯣꯏ ꯆꯥꯛꯁꯦ ꯑꯗꯨ ꯆꯥꯛ ꯂꯥꯝꯃꯛꯄꯁꯦ ꯁꯨꯃꯥꯏꯅꯗꯤ ꯇꯧꯋꯦ ꯍꯥꯏꯗꯤ ꯑꯌꯨꯛ ꯑꯌꯨꯛ ꯅꯨꯡ ꯅꯨꯡꯗꯥꯡꯒꯤ ꯆꯥꯛꯁꯦ ꯆꯥꯈ꯭ꯔꯒꯗꯤ ꯍꯥꯏꯗꯤ ꯆꯥꯕꯁꯦ ꯑꯇꯣꯞꯄ ꯆꯥꯕ ꯌꯥꯗꯕ ꯑꯆꯥꯄꯣꯠ ꯀꯛ ꯀꯥ ꯆ ꯑꯗꯨ ꯌꯥꯝ ꯀꯥ ꯍꯦꯟꯅ ꯍꯦꯛꯇ ꯅꯨꯡꯗꯥꯡꯋꯥꯏ ꯣꯡꯒꯥꯡꯁꯤ ꯆꯥꯅꯤꯡꯉꯛꯇꯦꯕ ꯅꯣꯡ ꯐꯥꯗꯣꯛ ꯀꯥꯡ ꯌꯥꯝ ꯆꯥꯅꯤꯡꯉꯛꯄ ꯅꯨꯃꯤꯠꯁꯨ ꯌꯥꯎꯋꯦ ꯑꯗꯨ ꯅꯠꯇ꯭ꯔꯗꯤ ꯆꯥꯛ ꯆꯥꯈ꯭ꯔꯗꯤ ꯑꯗꯨꯝ ꯆꯥꯅꯤꯡꯉꯛꯇꯕꯩ ꯃꯑꯣꯡ ꯑꯃꯗꯤ ꯇꯧꯋꯦ ꯑꯗꯣ ꯍꯧꯖꯤꯛ ꯂꯥꯝꯃꯤꯔ ꯂꯥꯝꯗ꯭ꯔꯤꯔ ꯈꯪꯗꯦ ꯈꯪꯗꯦ
ꯁꯨꯝ ꯀꯨꯏꯅ ꯂꯩꯔꯛꯑꯒ ꯆꯤꯟꯁꯤ ꯁꯨꯝ ꯉꯥꯡꯁꯤꯜꯂꯛꯄ ꯑꯣꯏꯔꯝꯗꯧ ꯃꯥꯜꯂꯦ ꯅꯪ ꯆꯥꯛꯂꯝꯃꯦ ꯍꯥꯏ ꯍꯥꯏꯗꯨꯗꯤ ꯇꯁꯦꯡꯅ ꯆꯥꯛ ꯂꯥꯝꯃꯛꯄꯗꯤ ꯅꯠꯇꯕ ꯈꯔ ꯈꯔ ꯁꯨꯝ ꯏꯅꯔꯖꯤꯗꯨ ꯁꯤꯖꯤꯟꯅꯈꯤ ꯑꯣꯏ ꯋꯥꯔꯛꯄꯩꯒꯨꯝꯕ ꯑꯗꯨꯃꯥꯏꯅ ꯇꯧꯕ ꯑꯣꯏꯗꯣꯏꯅꯤ꯫
ꯎꯝ ꯃꯥꯅꯦ ꯃꯥꯅꯦ ꯋꯥꯁꯦ ꯉꯝꯃꯟꯕꯗ꯫ ꯋꯥ ꯉꯥꯡꯃꯟꯕꯗꯅꯦ ꯏꯅꯔꯖꯤꯁꯦ ꯂꯣꯏꯔꯕ ꯑꯗꯨꯗꯨꯒꯤ꯫ ꯋꯥꯔꯛꯄ ꯃꯥꯜꯂꯦꯅꯁꯨ ꯈꯟꯕꯗ ꯑꯗꯣ ꯉꯁꯤꯁꯦ ꯑꯩꯈꯣꯏ ꯀꯩꯅꯣ ꯆꯥꯔꯦ ꯎꯝ ꯑꯥꯏꯔꯦꯟ ꯊꯣꯡꯕ ꯑꯃꯅꯦ ꯑꯗꯒꯤꯗꯤ ꯁꯦꯕꯣꯠꯀ ꯊꯥꯡꯖꯤꯡꯒ ꯏꯔꯣꯟꯕ ꯑꯃꯒ ꯆꯥꯏꯌꯦ ꯑꯗꯨꯒ ꯉꯥ ꯃꯆꯥ ꯃꯆꯥ ꯈꯔꯗꯨꯁꯨ ꯉꯧꯔꯒ ꯆꯥꯏ ꯉꯁꯤꯗꯤ ꯉꯥꯁꯨ ꯆꯥꯗꯕ ꯀꯨꯏꯦꯅ ꯑꯩꯈꯣꯏ ꯁꯤꯗꯗꯤ ꯑꯃꯨꯛ ꯑꯩꯈꯣꯏ ꯅꯪ ꯉꯥꯗꯣ ꯉꯧꯖꯔꯒ ꯑꯗꯒꯤ ꯇꯥꯎꯔꯒ ꯆꯥꯕ ꯈꯣꯠꯄ ꯇꯧꯕꯗꯨꯗꯤ ꯑꯃꯨꯛ ꯐꯔꯛ ꯇꯥꯔꯕꯅꯤꯅ ꯑꯗꯩ ꯍꯧꯖꯤꯛ ꯑꯦꯛꯖꯥꯝ ꯃꯇꯝꯁꯨ ꯑꯣꯏꯕꯅꯤꯅ ꯑꯗꯨꯝ ꯌꯥꯅ ꯌꯥꯅꯕ ꯄꯪꯁꯥ ꯄꯪꯁꯥ ꯆꯥꯁꯤꯟꯕ ꯍꯥꯏ ꯑꯗꯨꯃꯥꯏ ꯑꯣꯏꯅ ꯇꯧꯔꯦ ꯍꯟꯗꯛꯇꯤ ꯑ ꯅꯪꯗꯤ ꯀꯩꯀꯩ ꯆꯥꯔꯕꯣ
ꯑꯁ ꯇꯤꯈꯠꯇꯅ ꯑꯍꯥꯎꯕ ꯆꯥꯁꯤꯜꯂꯒ ꯌꯥꯅ ꯌꯥꯅꯕ ꯆꯥꯔꯦꯒꯅ ꯍꯥꯏꯔꯛꯏꯅꯦ ꯁꯦꯕꯣꯛꯀ ꯊꯥꯡꯖꯤꯡ ꯑꯃꯁꯨ ꯏꯔꯣꯜꯂꯕ ꯉꯥ ꯑꯃꯁꯨ ꯉꯧꯔꯕ ꯃꯥꯏꯔꯦꯟ ꯊꯣꯡꯕ ꯑꯃꯁꯨ ꯌꯥꯎꯔꯕ ꯑꯍꯥꯎꯕꯗꯨꯒꯤ ꯃꯊꯛꯇ ꯑꯍꯥꯎꯕ ꯉꯥꯛꯇ ꯉꯥꯏꯔꯕꯁꯤꯗ ꯀꯔꯤꯅꯣ ꯌꯥꯅ ꯌꯥꯅꯕ ꯆꯥꯏ ꯍꯥꯏꯔꯤꯁꯤꯕꯨ ꯑꯩꯗꯤ ꯁꯦꯕꯣꯠꯀꯩ ꯁꯦꯕꯣꯠꯀꯩ ꯊꯥꯡꯖꯒꯩ ꯏꯔꯣꯝꯕꯗꯨ ꯈꯛꯇꯪ ꯆꯥꯕꯗ ꯑꯗꯨꯝ ꯏꯁꯥꯅ ꯍꯔꯥꯎꯖꯕꯗꯣ ꯂꯣꯏꯔꯅꯤ ꯑꯍꯥꯎꯕ ꯆꯥꯔꯦ ꯍꯥꯏꯔꯒ ꯅꯪ ꯏꯟꯖꯥꯡ ꯃꯈꯩꯁꯤꯗꯤ ꯑꯩ ꯄꯨꯛꯅꯤꯡꯕꯨ ꯅꯨꯡꯁꯤꯔꯛꯦꯅ ꯇꯧꯔꯤꯁꯤ ꯊꯥꯡꯖꯤꯡꯒꯥꯏꯗꯁꯨ ꯎꯗ ꯀꯨꯏꯔ ꯇꯧꯔꯤꯁꯦ ꯑꯗꯒꯤ ꯁꯦꯕꯣꯠꯇꯨꯁꯨ ꯍꯥꯎꯕꯅꯤ꯫ ꯍꯦꯛ ꯊꯨꯝꯂꯤ ꯊꯨꯝꯂꯤꯒ ꯇꯧꯔꯒꯀꯣ ꯎꯝ ꯆꯥꯅꯤꯡꯉꯤꯍꯦ ꯉꯥꯗꯨꯁꯨ ꯃꯆꯥ ꯃꯆꯥ ꯉꯧꯕꯗꯣ ꯑꯩꯈꯣꯏ ꯊꯥꯎ ꯈꯤꯇꯪ ꯌꯥꯝ ꯇꯞꯅ ꯇꯧꯔꯒ ꯊꯨꯝꯒ ꯆꯥꯏꯔꯒ ꯉꯧꯕꯗꯣ ꯍꯥꯎꯕꯅꯤ ꯑꯩꯈꯣꯏ ꯑꯩꯈꯣꯏ ꯑꯆꯥꯄꯣꯠ ꯆꯥꯕꯒꯤ ꯇꯥꯏꯞꯇꯀꯣ ꯑꯩꯗꯤ ꯃꯌꯥꯝ ꯃꯌꯥꯝ ꯆꯥꯁꯤꯟꯕꯁꯦ ꯉꯝꯃꯦꯕ ꯑꯗꯩ ꯍꯧꯖꯤꯛꯇꯤ ꯅꯣꯡ ꯁꯥꯎꯔꯝꯕꯅꯤ ꯑꯗꯩ ꯃꯥꯏꯔꯦꯟꯁꯤꯁꯨ ꯑꯩꯈꯣꯏ ꯑꯩꯈꯣꯏꯗꯅ ꯑꯩꯈꯣꯏ ꯌꯦꯜꯂꯣ ꯃꯆꯨꯒ ꯑꯗꯨꯃꯥꯏꯅ ꯁꯥꯔꯒ ꯑꯗꯨ ꯍꯥꯎꯕꯅꯤꯅ ꯃꯥꯏꯔꯦꯟꯁꯦ ꯑꯁ ꯑꯩꯗꯤ ꯄꯨꯛꯅꯤꯡ ꯅꯨꯡꯁꯤꯗ ꯗꯁꯀꯨꯁ ꯆꯝꯐꯨꯠ ꯆꯥꯔꯒ ꯍꯋꯥꯏ ꯊꯣꯡꯕꯒ ꯆꯥꯔ ꯑꯗꯨꯝ ꯂꯣꯏꯁꯤꯟꯈ꯭ꯔꯦꯗ ꯑꯩ ꯌꯦꯟꯁꯥꯡꯁꯤꯗꯤ ꯅꯣꯏꯁꯨ ꯇꯥꯕꯗ ꯅꯥꯀꯣꯡꯗꯒꯤ ꯏ ꯇꯥꯔꯛꯑꯅꯤ
ꯑꯣ ꯍꯣꯏꯅꯦ ꯅꯨꯡꯉꯥꯏꯇꯦ ꯑꯩꯗꯤ ꯑꯩꯈꯣꯏꯗꯤ ꯁꯤꯗ ꯑꯗꯨꯝ ꯁꯦꯕꯣꯠꯀ ꯊꯥꯡꯖꯤꯡꯒꯒ ꯏꯔꯣꯟꯕ ꯑꯗꯨꯝ ꯆꯥꯕꯁꯦ ꯑꯗꯨꯝ ꯆꯥꯟꯅꯔꯦꯗꯅ ꯑꯩꯈꯣꯏꯗꯤ ꯍꯧꯖꯤꯛ ꯃꯇꯝꯁꯨ ꯑꯣꯏꯕꯅꯤꯅ ꯏꯟꯁꯥꯡꯁꯦ ꯑꯗꯨꯝ ꯆꯥꯟꯅꯕꯁꯤꯗ ꯍꯥꯏꯗꯤ ꯑꯗꯨꯝ ꯑꯩꯈꯣꯏ ꯌꯥ ꯍꯥꯏ ꯑꯔꯩꯕ ꯑꯃꯀꯣꯛ ꯊꯣꯡ ꯆꯤꯟꯒꯤ ꯉ ꯑꯁꯤꯁꯨ ꯁꯦꯒꯣꯠ ꯊꯥꯡꯖꯤꯟꯗꯣꯀꯣ ꯏꯔꯣꯟꯁꯦꯅ ꯇꯧꯕꯥꯡꯖꯤꯟꯗꯣ ꯅꯍꯥꯟ ꯌꯨꯝꯗꯩꯩ ꯄꯤꯔꯛꯄ ꯑꯗ ꯀꯨꯏꯔꯕꯅꯤꯅ ꯃꯥꯗꯣ ꯄꯥꯁꯤꯜꯂꯛꯀꯗ꯭ꯔꯅ ꯍꯥꯏꯗꯤ ꯀꯣꯛ ꯇꯧꯊꯣꯛꯎꯕꯅꯦꯕ ꯉꯁꯤꯗꯣ ꯑꯗꯣ ꯑꯩꯈꯣꯏꯗꯤ ꯁꯨꯝ ꯁꯂꯩꯕꯁꯦ ꯊꯥꯎ ꯀꯩꯀꯥ ꯈꯔ ꯉꯧꯔ ꯃꯆꯨꯁꯤ ꯈꯤꯇꯪ ꯌꯥꯎꯔꯒꯗꯤ ꯑꯗꯨꯝ ꯍꯥꯎꯋꯦ ꯋꯥꯈꯜꯁꯦ ꯑꯗꯨꯝ ꯆꯠꯈꯤꯕꯗꯨꯝ ꯍꯣꯁꯇꯦꯜꯗ ꯂꯩꯕꯅꯤꯅ ꯑꯗꯨꯃꯥꯏꯅ ꯇꯧꯕꯒꯤꯅꯦꯕ ꯑꯩꯈꯣꯏꯅ ꯁꯨꯝ ꯍꯥꯏꯁꯦ ꯑꯗꯣ ꯑꯩꯈꯣꯏ ꯏꯃꯥꯟꯅꯕꯤ ꯑꯃ ꯂꯩꯌꯦ ꯃꯥꯗꯣ ꯉꯁꯤꯗꯤ ꯂꯩꯇꯦꯕ ꯑꯗꯣ ꯃꯥꯅ ꯑ ꯁꯦꯝꯃꯗꯤꯅꯦ ꯌꯥꯝ ꯌꯥꯝ ꯈꯪꯗꯦ ꯃꯥꯗꯤ ꯃꯈꯟ ꯃꯈꯟꯊꯣꯛ ꯄꯥꯡꯐꯣꯛ ꯄꯨꯊꯣꯂꯛꯑꯦꯕ ꯑꯩꯈꯣꯏꯅ ꯑꯗꯨꯝ ꯆꯝꯅ ꯆꯥꯕ ꯄꯣꯠꯁꯦ ꯃꯥꯅ ꯆꯞ ꯃꯥꯟꯅꯕ ꯃꯆꯥꯛꯁꯦ ꯍꯥꯞꯆꯤꯜꯂꯦꯗꯅ ꯑꯗꯨꯒ ꯀꯣꯛ ꯍꯥꯎꯔꯒ ꯃꯑꯣꯡ ꯑꯃ ꯀꯣꯛ ꯄꯨꯊꯣꯔꯛꯄ ꯑꯗꯨꯃꯥꯏꯅ ꯇꯧꯋꯦ ꯑꯗꯣ ꯃꯥꯁꯦ ꯉꯁꯤꯁꯦ ꯂꯩ ꯇꯦꯕ ꯑꯗꯨꯗꯩ ꯑꯩꯈꯣꯏ ꯏꯃꯥꯟꯅꯕꯤ ꯑꯃꯒ ꯑꯩꯒꯅ ꯑꯗꯨꯝ ꯑꯗꯩꯕꯗꯨꯗ ꯌꯥꯅꯕ ꯁꯦꯝꯖꯤꯟꯈꯤꯕ ꯑꯗꯨꯒꯤ ꯁꯨꯝ ꯍꯥꯎꯇꯕ ꯃꯥꯟꯕꯅꯦ ꯑꯗ ꯍꯥꯎꯕꯨꯗꯤ ꯍꯥꯎꯋꯤꯗ ꯑꯗꯣ ꯃꯆꯨ ꯈꯤꯇꯪ ꯌꯥꯎꯗꯕꯗꯨꯒꯤ ꯍꯥꯏꯕꯅꯦ
ꯍꯥꯏꯗꯤ ꯅꯪꯒꯤꯁꯤꯗꯤ ꯑꯩꯈꯣꯏꯒꯤ ꯊꯥꯎꯒ ꯈꯔ ꯁꯤ ꯆꯥ ꯇꯧꯔꯒꯅ ꯍꯥꯎꯕꯩ ꯈꯟꯗꯗꯅꯦ ꯇꯧꯔꯤꯁꯤ ꯊꯥꯎ ꯈꯔ ꯆ ꯆꯥ ꯇꯧꯏꯤ ꯇꯧꯔꯒ ꯆꯥꯛ ꯉꯧꯕ ꯆꯥꯗꯧ ꯁꯔꯨꯛꯄꯗꯤ ꯑꯩ ꯋꯥꯈꯟꯗꯗꯤ ꯁꯦꯕꫭꯠ ꯈꯤꯇꯪꯁꯤꯅ ꯉꯧ ꯏꯔꯣꯝꯕꯗ ꯍꯦꯟꯅ ꯍꯥꯎꯔꯝꯅꯦꯅ ꯑꯗꯨꯃꯥꯏꯅ ꯈꯜꯂꯦ ꯇꯧꯔꯤ ꯍꯣꯏ ꯃꯤ ꯈꯔ ꯂꯩꯕꯅꯦ ꯑꯗꯨꯃꯥꯏꯅ ꯃꯥꯅ ꯍꯦꯛ ꯆꯥꯛꯈꯨꯝ ꯆꯪꯈ꯭ꯔꯗꯤꯀꯣ ꯀꯔꯤ ꯀꯔꯤꯅꯣ ꯄꯣꯉꯥꯡ ꯍꯥꯞꯆꯤꯜꯂ ꯊꯣꯡꯉꯁꯨꯀꯣ ꯍꯦꯛꯇ ꯍꯥꯎꯅ ꯄꯨꯊꯣꯛꯂꯛꯄ ꯑꯗꯨꯝ ꯑꯗꯨꯃꯥꯏꯅ ꯇꯧꯕ ꯂꯩꯕ ꯃꯤ ꯂꯩꯕꯅꯦ ꯑꯗꯣ ꯑꯩꯒꯤ ꯑꯣꯏꯅꯗꯤ ꯑꯩꯗꯤ ꯀꯌꯥ ꯆꯥꯛ ꯏꯁꯤꯡ ꯊꯣꯡꯕꯁꯤꯁꯨ ꯇꯧꯗꯕꯅꯤꯅ ꯈꯪꯗꯦ ꯑꯩꯗꯤ ꯀꯌꯥ ꯑꯗꯨꯃꯥꯏꯅ ꯇꯧꯕ ꯍꯩꯒꯟꯕꯗꯨꯁꯨ ꯑꯣꯏꯗꯦ ꯑꯗꯒꯤ ꯈꯪꯗꯦ ꯌꯦꯔꯨꯝ ꯐꯨꯠꯄꯁꯨ ꯍꯥꯎꯇꯕ ꯃꯤ ꯍꯥꯏꯕꯗꯨ ꯂꯩꯗꯅ ꯑꯗꯨꯝꯃꯛꯄꯨꯗꯤ ꯑꯣꯏꯗꯦ ꯌꯦꯔꯨꯝ ꯐꯨꯠꯄꯕꯨꯗꯤ ꯍꯥꯎꯋꯤ ꯑꯗꯨꯝ ꯑꯩꯒꯤ ꯑꯣꯏꯅꯗꯤ ꯑꯗꯨ ꯅꯪꯁꯨꯨ ꯆꯥꯛ ꯏꯟꯁꯥꯡ ꯊꯣꯡꯕꯁꯤ ꯀꯌꯥ ꯍꯩꯔꯤꯕ꯭ꯔꯥ ꯍꯩꯇꯕ꯭ꯔꯥ
ꯑꯁ ꯆꯥꯛ ꯌꯦꯟꯁꯥꯡ ꯊꯣꯡꯕꯁꯦ ꯑꯩ ꯍꯩꯔꯤꯔ ꯍꯩꯇ꯭ꯔꯤꯔ ꯈꯪꯗꯦ ꯄꯪꯊꫭꯡ ꯄꯪꯉꯧꯗ ꯉꯧꯁꯤꯜꯂꯦ ꯀꯥꯡꯉꯧ ꯉꯧꯕ ꯑꯃꯗꯤ ꯀꯟꯈ꯭ꯔꯦ ꯍꯥꯏꯗꯤ ꯀꯥꯡꯍꯧ ꯉꯧꯕꯁꯤꯗꯗꯤ ꯑꯃꯨꯛ ꯑꯗꯨ ꯇꯧꯔꯒ ꯃꯊꯪ ꯑꯗꯨ ꯍꯥꯞꯅꯤ ꯑꯗꯨ ꯍꯥꯞꯅꯤ ꯍꯥꯏꯕꯗꯨ ꯂꯩ ꯇꯕꯅꯤꯅ ꯑꯗꯨꯝ ꯎꯝ ꯄꯣꯠ ꯌꯥꯎꯔꯤꯕ ꯃꯈꯩꯗꯣ ꯂꯣꯏ ꯉꯧꯔꯗꯤ ꯑꯗꯨꯝ ꯃꯨꯜꯂꯀꯥꯟꯗꯗꯤ ꯆꯥꯕ ꯂꯣꯏ ꯌꯥꯏꯗꯅ ꯑꯗꯨꯏꯗꯨꯅꯅꯦ ꯀꯥꯡꯍꯧꯁꯦ ꯄꯪꯉꯧꯗ ꯉꯧꯕꯩ ꯇꯧꯔꯤꯁꯦ ꯑꯗꯣ ꯍꯧꯖꯤꯛꯁꯦ ꯈꯔ ꯈꯔꯗꯤ ꯍꯩꯔꯛꯄ ꯃꯥꯜꯂꯦ ꯁꯤꯗ ꯄꯪꯊꯣꯡ ꯊꯣꯡꯕꯁꯤꯒꯤ ꯌꯨꯝꯗ ꯈꯔ ꯊꯣꯡꯉꯤꯀꯥꯟꯗꯕꯨꯗꯤ ꯈꯤꯇꯪ ꯑꯃꯨꯛ ꯍꯩꯔꯝꯃꯦꯕ ꯑꯗꯨꯃꯛꯇ ꯈꯔ ꯑꯩꯁꯦ ꯍꯣꯁꯇꯦꯜꯗ ꯑꯃꯨꯛ ꯂꯩ ꯑꯗꯩꯗꯤ ꯑꯩꯗꯤ ꯑꯥ ꯁ꯭ꯀꯨꯜ ꯑꯃꯗ ꯑꯃꯨꯛ ꯂꯩ ꯑꯗꯨꯃꯥꯏꯅ ꯁꯨꯝ ꯇꯧꯔꯛꯄꯗꯩꯗꯤ ꯨꯁꯨꯡꯇꯣꯡ ꯊꯣꯡꯗꯕꯗꯩ ꯍꯩꯔꯨꯗ꯭ꯔꯦꯕ ꯈꯔ ꯑꯗꯨ ꯅꯍꯥꯟ ꯅꯣꯡꯃ ꯑꯩꯅ ꯁꯤꯗ ꯑ ꯔꯥꯁꯃꯥ ꯊꯣꯡꯕ ꯑꯃ ꯆꯥꯏꯑꯦ ꯑꯗꯣ ꯔꯥꯁꯃꯥꯁꯦ ꯑꯩꯁꯦ ꯑꯝꯐꯥꯎ ꯊꯣꯡꯖꯗ꯭ꯔꯤꯕ ꯄꯨꯟꯁꯤꯗ ꯑꯗꯣ ꯑꯩꯒꯤ ꯏꯃꯥꯟꯅꯕꯤꯁꯤꯅ ꯇꯥꯛꯄꯤꯕ ꯇꯥꯛꯄꯤꯕ ꯀꯥꯟꯁꯤꯗ ꯊꯣꯡꯉꯦꯕ ꯑꯗꯨꯗ ꯊꯣꯡꯈꯤꯕꯗꯩꯗꯤ ꯀꯩꯅꯣ ꯇꯧꯋꯦ ꯎꯝ ꯌꯥꯝ ꯍꯥꯎꯈ꯭ꯔꯦ ꯑꯗꯨꯏ ꯅꯨꯃꯤꯠꯇꯨꯗꯤ ꯑꯗꯣ ꯑꯩꯈꯣꯏ ꯁꯤꯗ ꯑꯗꯨꯝ ꯋꯥꯔꯤꯅꯔꯒ ꯂꯩꯔꯦ ꯍꯧꯖꯤꯛꯀꯤ ꯔꯥꯁꯃꯥ ꯊꯣꯡꯕꯗꯨꯗꯤ ꯍꯥꯎꯕꯅꯤ ꯍꯥꯎꯕꯅꯤ ꯍꯥꯏꯔꯒ ꯑꯇꯩꯗꯤ ꯍꯥꯎꯇ꯭ꯔꯁꯨ ꯔꯥꯖꯃꯥ ꯗꯨꯗꯤ ꯑꯩ ꯊꯣꯡꯕ ꯍꯩꯔꯦ
ꯑꯗꯨꯗꯤ ꯍꯌꯦꯡ ꯃꯤꯅ ꯍꯌꯦꯡ ꯂꯨꯍꯣꯡ ꯈꯣꯡꯗꯣꯡꯕꯒ ꯇꯧꯔꯒ ꯃꯧ ꯑꯣꯏꯔꯀꯥꯟ ꯑꯁ ꯃꯁꯤꯗꯤ ꯃꯧꯒꯤ ꯈꯨꯠꯌꯦꯡꯁꯤꯒ ꯍꯥꯏꯔꯒ ꯃꯌꯥꯝꯗꯤ ꯉꯥ ꯊꯣꯡꯕ ꯆꯥꯅꯔꯒ ꯑꯗꯒꯤ ꯆꯒꯦꯝ ꯄꯣꯝꯃꯟꯕꯅꯤ ꯈꯪꯗꯦ ꯑꯗꯨꯃꯥꯏꯅ ꯇꯧꯅꯩ ꯑꯗꯣ ꯍꯌꯦꯡ ꯅꯪꯒꯤꯗꯤ ꯔꯥꯥꯁꯃꯥ ꯊꯣꯡ ꯇꯥꯕꯅꯤꯅꯦ ꯑꯁ ꯑꯩꯗꯤ ꯅꯪꯒꯤ ꯅꯪꯁꯦ ꯔꯥꯁꯃꯥ ꯊꯣꯡꯕꯁꯤ ꯏꯁꯥꯅ ꯍꯩꯖꯔꯦ ꯍꯥꯏꯔꯒ ꯈꯜꯂꯒ ꯑꯗꯨꯃꯥꯏꯅ ꯍꯥꯎꯋꯤ ꯈꯜꯂꯒꯁꯨ ꯃꯌꯥꯝꯅ ꯂꯩꯕꯅꯤꯅ ꯑꯗꯒꯤ ꯍꯧꯖꯤꯛ ꯃꯌꯥꯝꯅꯁꯨ ꯍꯥꯎꯏ ꯍꯥꯏꯔꯦ ꯍꯥꯏꯔꯒ ꯍꯧꯖꯤꯛꯐꯥꯎ ꯋꯥꯔꯤꯅꯔꯒ ꯃꯃꯤꯡꯁꯨ ꯆꯠꯂ ꯂꯩꯔꯝꯃꯤꯅ ꯍꯌꯦꯡ ꯃꯧꯒꯤ ꯃꯍꯨꯠ ꯌꯦꯡꯁꯤ ꯍꯥꯏ ꯀꯥꯟꯗ ꯔꯥꯁꯃꯥ ꯊꯣꯡꯕꯗꯣ ꯑꯗꯨꯃꯥꯏꯅ ꯇꯧ ꯇꯥꯕꯅꯦ ꯇꯧꯔꯤꯁꯦ ꯍꯣꯏ ꯍꯥꯎꯕꯗꯤ ꯍꯥꯎꯕꯅꯦ ꯔꯁꯃꯥꯁꯦ ꯑꯩꯈꯣꯏ ꯇꯤꯡꯊꯣꯛꯑꯦ ꯑꯗꯨꯒ ꯐꯖꯅ ꯊꯣꯡꯕꯁꯦ ꯈꯣꯏ ꯈꯥꯃꯦꯟ ꯑꯁꯤꯟ ꯊꯥꯛꯑꯒ ꯃꯍꯤꯒ ꯇꯣꯠꯂꯒ ꯆꯥꯕꯁꯤꯁꯨ ꯍꯥꯎꯗꯤ ꯍꯥꯎꯕꯅꯤ ꯅꯍꯥꯟꯋꯥꯏ ꯑꯩꯅ ꯑꯥꯗ ꯂꯩꯔꯤꯉꯩꯗ ꯔꯥꯁꯃꯥ ꯊꯣꯡꯕꯁꯤ ꯌꯥꯝ ꯆꯥꯏ ꯍꯧꯖꯤꯛ ꯂꯩꯔꯤ ꯃꯐꯝꯁꯤ ꯅꯠꯇꯕ ꯑꯇꯣꯞꯄ ꯑꯃ ꯂꯩꯔꯤꯉꯩꯁꯤꯗ ꯔꯁꯃꯥ ꯊꯣꯡꯕꯁꯤꯗ ꯁꯪꯒꯣꯝ ꯑꯐꯝꯕꯁꯤꯒ ꯍꯥꯞꯆꯤꯜꯂꯒ ꯆꯥꯕ ꯑꯗꯨꯝ ꯆꯥꯗ ꯆꯥꯗꯕ ꯃꯤ ꯑꯁ ꯍꯪꯉꯣꯏꯍꯦ ꯍꯥꯏꯔꯤꯁꯤꯒ ꯑꯗꯨꯃꯥꯏꯅꯕꯨꯗꯤ ꯈꯜꯂꯝꯅꯤ ꯑꯗꯨ ꯑꯗꯣ ꯅꯪꯒꯤꯗꯨꯣ ꯂꯣꯟꯅ ꯁꯥ ꯈꯔ ꯍꯥꯞꯆꯤꯜꯂꯤꯖꯥꯠꯂꯣ ꯁꯥ ꯑꯀꯪꯕ ꯈꯔ ꯍꯥꯞꯆꯤꯟꯕ ꯑꯣꯏꯔꯖꯥꯠꯂꯣ ꯍꯥꯎꯏ ꯍꯥꯏꯔꯤꯁꯤꯕꯨ ꯏꯆꯝꯡ ꯆꯤꯡꯅꯩꯀꯣ
ꯅꯠꯇꯦ ꯅꯠꯇꯦ ꯑꯗꯨꯝꯕ ꯑꯃꯨꯛ ꯂꯩꯇꯦ ꯑꯩꯈꯣꯏ ꯁꯤꯗꯗꯤ ꯍꯥꯏꯗꯤ ꯑꯔꯩꯕꯗꯣ ꯑꯗꯨꯝ ꯑꯗꯨ ꯅꯨꯃꯤꯠꯇꯣ ꯈꯔꯁꯨ ꯊꯋꯥꯏꯁꯦ ꯌꯥꯎꯅꯁꯨ ꯈꯔ ꯍꯣꯠꯅꯈꯤꯕ ꯍꯥꯏꯇꯥꯔꯦ ꯊꯋꯥꯏ ꯌꯥꯎꯕꯁꯤꯅꯁꯨ ꯈꯔ ꯍꯥꯎꯒꯜꯂꯦ ꯑꯗꯨ ꯆꯨꯝ ꯖꯥꯠꯅꯦꯕ ꯑꯗꯣ ꯑꯗꯨꯝ ꯑꯩꯅ ꯊꯋꯥꯥꯏꯁꯤ ꯌꯥꯎꯅ ꯍꯥꯏꯗꯤ ꯑꯃꯨꯛ ꯊꯣꯡꯖꯗ꯭ꯔꯤꯕꯅꯤꯅ ꯁꯣꯏꯔꯗꯤ ꯈꯟꯗꯅ ꯌꯥꯝ ꯆꯦꯛꯁꯤꯟꯅ ꯊꯣꯡꯕ ꯑꯗꯨꯃꯥꯏꯅ ꯊꯣꯡꯈꯤꯕꯗꯒꯤꯁꯨ ꯍꯥꯎꯕ ꯑꯣꯏꯗꯣꯏꯅꯦꯕ ꯑꯗꯨꯒ ꯍꯧꯖꯤꯛꯀꯤ ꯔꯥꯁꯃꯥꯗꯨꯒ ꯀꯩꯅꯣꯗꯨꯒ ꯁꯪꯒꯣꯝ ꯑꯐꯝꯕꯒ ꯍꯥꯞꯆꯤꯜꯂꯒ ꯆꯥꯕꯗꯨꯗꯤ ꯑꯗꯨꯗꯤ ꯑꯩꯗꯤ ꯑꯃꯨꯛ ꯆꯥꯗꯤ ꯆꯥꯖꯗ꯭ꯔꯤ ꯑꯩꯗꯤ ꯇꯥꯁꯨ ꯇꯥꯗ꯭ꯔꯤ ꯑꯗꯨꯨꯃꯥꯏꯅ ꯇꯧꯕꯗꯨꯗꯤ ꯀꯃꯥꯏꯅ ꯃꯍꯥꯎꯗꯣ ꯀꯃꯥꯏꯅ ꯇꯧꯒꯦ ꯍꯥꯏꯗꯤ ꯊꯨꯝꯕꯣꯏ ꯀꯩ ꯑꯣꯏ ꯇꯧꯕ꯭ꯔꯣ ꯅꯠꯇ꯭ꯔꯒꯅ ꯑꯌꯥꯛꯄ ꯃꯍꯥꯎꯔꯣꯝꯗ ꯑꯣꯏꯅ ꯆꯠꯄ꯭ꯔꯣ
ꯑꯩꯈꯣꯏ ꯁꯨꯃꯥꯏꯅ ꯇꯧꯗꯣꯏꯅꯦꯕ ꯀꯔꯤꯝꯇ ꯇꯧꯔꯣꯏꯕꯀꯣ ꯍꯥꯏꯗꯤ ꯔꯁꯃꯥ ꯊꯣꯡꯕ ꯍꯥꯏꯁꯤꯗꯤ ꯊꯥꯎ ꯊꯥꯛꯑꯒ ꯊꯣꯡꯕꯅꯤꯅ ꯃꯁꯥꯏ ꯑꯗꯨꯝ ꯂꯩꯖꯔꯦꯗꯅ ꯑꯗꯩ ꯑꯩꯈꯣꯏ ꯍꯧꯖꯤꯛ ꯀꯥꯂꯦꯟ ꯊꯥ ꯃꯇꯝꯁꯤ ꯁꯤꯗ ꯆꯥꯕꯁꯤꯅ ꯍꯦꯛ ꯑꯃꯨꯛ ꯍꯥꯎꯋꯦ ꯑꯩꯈꯣꯏ ꯁꯪꯒꯣꯝ ꯑꯐꯝꯕ ꯆꯥꯕꯁꯤꯗꯤ ꯑꯩꯈꯣꯏ ꯏꯁꯥꯁꯤ ꯏꯪꯉꯤꯗꯅ ꯑꯩꯈꯣꯏ ꯐ꯭ꯔꯤꯖꯇꯒ ꯊꯝꯃꯨꯔꯒ ꯁꯪꯒꯣꯝ ꯑꯐꯝꯕ ꯆꯥꯕꯁꯤ ꯏꯁꯥꯁꯤ ꯌꯥꯝ ꯇꯦꯛꯈꯠꯂꯒ ꯑꯗꯨꯃꯥꯏꯅ ꯍꯥꯎꯋꯤꯗꯅ ꯑꯗꯣ ꯑꯩꯒꯤ ꯑꯣꯏꯅꯗꯤ ꯑꯩ ꯆꯤꯅꯤ ꯆꯤꯅꯤ ꯍꯥꯞꯄꯒ ꯆꯥꯕꯁꯨ ꯌꯥꯎꯋꯦ ꯑꯗꯨ ꯍꯧꯖꯤꯛꯇꯤ ꯑꯩꯗꯤ ꯆꯤꯅꯤꯁꯤ ꯌꯥꯝ ꯆꯥꯔꯔꯣꯏꯒ ꯍꯥꯏꯔꯦ ꯆꯤꯅꯤꯁꯤ ꯈꯔ ꯀꯛꯊꯔꯦꯕꯀꯣ꯫ ꯑꯗꯨꯏꯗꯨꯅ ꯁꯪꯒꫭꯝ ꯐꯝꯕꯁꯦ ꯑꯩꯈꯣꯏ ꯆꯤꯅꯤ ꯀꯩꯀꯩ ꯑꯃꯨꯛ ꯍꯥꯞꯇꯕꯤꯁꯤꯗꯀꯣ ꯑꯗꯨꯝ ꯑꯩꯈꯣꯏꯒꯤ
ꯄꯨꯛꯀꯨꯝꯕ ꯁꯒꯣꯜꯂꯁꯨ ꯁꯪꯒꯣꯝ ꯑꯐꯝꯣꯟꯕ ꯆꯥꯁꯤꯒ ꯍꯥꯏꯔꯒ ꯃꯤ ꯑꯗꯨꯃꯥꯏꯅ ꯆꯥꯅꯕ ꯌꯥꯎꯋꯤꯗꯅ꯫ ꯑꯗꯨꯃꯥꯏꯅ ꯑꯗꯨꯝ ꯑꯩꯈꯣꯏꯒꯤ ꯆꯨꯝꯅꯒꯤ ꯁꯨꯝ ꯑꯩꯈꯣꯏꯒꯤ ꯑꯩꯈꯣꯏꯒꯤ ꯑꯩꯈꯣꯏꯒꯤ ꯃꯦꯠꯁꯀꯤ ꯄꯤꯕꯁꯤꯗ ꯑꯣ ꯑꯩꯈꯣꯏ ꯔꯥꯁꯃꯥ ꯊꯣꯡꯕ ꯅꯨꯃꯤꯠ ꯁꯪꯒꯣꯝ ꯐꯝꯕ ꯄꯤꯕ ꯅꯨꯃꯤꯠꯁꯨ ꯇꯥꯏꯌꯦꯕꯀꯣ꯫ ꯑꯗꯨꯏꯗꯨꯒꯤ ꯑꯗꯨꯝ ꯁꯪꯒꯣꯝ ꯑꯐꯝꯕꯗꯨꯁꯨ ꯅꯥꯀꯟꯗ ꯌꯥꯎꯕꯗꯒꯤ ꯑꯗꯨꯝ ꯇꯣꯁꯤꯜꯂꯒ ꯃꯌꯥꯝꯅ ꯁꯨꯝ ꯆꯥꯕꯁꯤ ꯎꯕꯗꯩ ꯆꯥꯕꯗꯒꯤ ꯑꯗꯨꯝ ꯌꯥꯝ ꯍꯥꯎꯕ ꯄꯛꯅꯕ ꯑꯃ ꯑꯣꯏ ꯂꯩꯔꯝꯃꯦ ꯇꯧꯔꯤ ꯁꯪꯒꯣꯝ ꯐꯝꯕꯒꯤ ꯌꯦ ꯑꯩꯈꯣꯏꯒꯤ ꯃꯥꯒꯤ ꯑꯆꯝꯕꯗꯨꯒꯀꯣ ꯔꯥꯁꯃꯥ ꯊꯣꯡꯕꯒꯤ ꯌꯥꯝꯂꯞ ꯇꯧꯕꯗꯨꯕ ꯑꯅꯤꯗꯨ ꯄꯨꯟꯁꯤꯟꯅꯔꯒ ꯌꯥꯝ ꯍꯥꯎꯅꯦ ꯇꯧꯔꯤꯁꯦ
ꯑꯣ ꯑꯩꯈꯣꯏꯁꯨ ꯑꯗꯨꯗꯤ ꯅꯣꯡꯃ ꯑꯃ ꯇꯦꯁ ꯇꯧꯕ ꯌꯥꯏ ꯑꯗꯨꯃꯥꯏꯅ ꯇꯧꯕ ꯑꯗꯣ ꯁꯪꯒꯣ ꯑꯐꯝꯕꯁꯦ ꯃꯤ ꯍꯥꯏꯅꯗꯕ ꯃꯤꯗꯤ ꯁꯨ ꯊꯦꯡ ꯊꯦꯡꯅꯤꯡꯗꯦ ꯑꯗꯩꯗꯤ ꯑꯃꯨꯛ ꯄꯟꯕ ꯌꯥꯗꯕꯤ ꯑꯗꯨꯃꯥꯏꯒ ꯇꯧꯅꯕꯅꯦꯕ ꯑꯩꯈꯣꯏꯁꯨ ꯑꯩꯈꯣꯏ ꯑꯃ ꯂꯩꯌꯦ ꯑꯩꯈꯣꯏꯒꯤ ꯑꯥ ꯅꯅꯥꯎ ꯑꯃ ꯅꯨꯃꯥꯏꯗꯤ ꯁꯪꯒꯣꯝꯁꯦ ꯃꯃꯤꯡ ꯇꯥꯕ ꯐꯥꯎꯕꯁꯦ ꯃꯥꯗꯤ ꯍꯩꯅꯗꯦ ꯍꯥꯏꯌꯦꯕ ꯑꯗꯩꯗꯤ ꯀꯣꯟ ꯐꯦꯡꯕ ꯀꯥꯟꯗꯒꯁꯦ ꯑ ꯍꯥꯏꯗꯤ ꯁꯪꯒꯣꯝ ꯌꯥꯎꯔꯕ ꯀꯣꯟ ꯂꯩꯗꯅ ꯐꯦꯡꯗꯣꯛꯈ꯭ꯔꯒꯁꯨ ꯑꯗꯨꯝ ꯁꯪꯒꯣꯝꯒꯤꯗꯤ ꯃꯅꯝ ꯀꯛꯀꯛꯇꯤ ꯑꯗꯨꯝ ꯑꯗꯨꯝ ꯇꯧꯔꯕ ꯄꯣꯠꯇꯨꯗꯤ ꯈꯔ ꯈꯔꯗꯤ ꯅꯝꯃꯒ ꯂꯩꯇ꯭ꯔꯅꯦ꯫ ꯑꯗꯨꯃꯥꯏꯅ ꯇꯧꯕꯁꯦ ꯃꯥꯗꯤ ꯄꯥꯏꯕꯁ ꯌꯥꯗꯦꯕ ꯑꯗꯨꯝ ꯃꯁꯥꯒꯤ ꯌꯥꯝ ꯍꯩꯅꯖꯗꯕ ꯑꯣꯏꯕꯗꯣ ꯑꯗꯨꯃꯥꯏꯅ ꯑꯣꯏꯕꯁꯨ ꯂꯩꯌꯦ ꯑꯗꯣ ꯑꯩꯗꯤ ꯁꯪꯒꯣꯝ ꯑꯐꯝꯕꯁꯦ ꯑꯩꯁꯨ ꯄꯥꯝꯃꯦ ꯑꯗꯨꯝ ꯍꯥꯎꯋꯦ꯫ ꯈꯜꯂꯦ ꯑꯗꯨꯒ ꯎꯝ ꯑꯩꯈꯣꯏ ꯁꯤꯗ ꯑꯩꯈꯣꯏ ꯏꯆꯦ ꯑꯃꯅ ꯍꯥꯏꯕꯀꯥꯟꯗ ꯁꯪꯒꯣꯝꯗꯨꯅꯦ ꯑꯗꯨꯏꯗꯨꯒ ꯄꯣꯍꯥꯅꯦ ꯑꯗꯨꯒ ꯗ꯭ꯔꯥꯒꯣꯟ ꯐ꯭ꯔꯨꯠꯇꯣ ꯑꯗꯨ ꯍꯥꯞꯆꯤꯜꯂꯒ ꯆꯥꯕꯁꯦ ꯅꯣꯡꯃ ꯃꯥꯥꯁꯦ ꯆꯥꯈ꯭ꯔꯦ ꯃꯣꯏꯆꯤꯆꯦ ꯑꯥꯃꯅ ꯄꯤꯖꯕꯤ ꯍꯥꯏꯌꯦ ꯑꯗꯨ ꯆꯥꯔꯨꯕꯗꯩ ꯃꯥꯁꯦ ꯍꯦꯛꯇ ꯃꯍꯥꯎꯗꯣ ꯎꯝ ꯀꯥꯎꯉꯝꯗꯕꯤꯗꯣ ꯍꯧꯖꯤꯛ ꯐꯥꯎꯕ ꯀꯥꯎꯉꯝꯗ꯭ꯔꯦ ꯑꯗꯨꯗꯨꯅ ꯃꯥꯅ ꯑꯥ ꯍꯧꯖꯤꯛꯀꯤꯗꯣ ꯑꯩꯈꯣꯏꯗ ꯁꯨ ꯑꯝꯇꯥ ꯄꯤꯖꯔꯒ ꯇꯦꯁ ꯇꯧꯍꯜ ꯇꯧꯍꯟꯒꯦꯅ ꯍꯥꯏꯌꯦꯕ ꯑꯗꯣ ꯅꯪꯗꯤ ꯆꯥꯔꯕ ꯍꯧꯖꯤꯛꯀꯤ ꯍꯥ ꯄꯣꯍꯥꯒ ꯁꯪꯒꯣꯝꯒ ꯗ꯭ꯔꯥꯒꯣꯟ ꯐꯨꯠꯀ ꯌꯥꯟꯁꯤꯟꯅꯕꯁꯦ꯫
ꯆꯥꯗ꯭ꯔꯤꯗ ꯅꯪꯒꯤꯗꯨꯗꯤ ꯑꯍꯥꯎꯕ ꯉꯥꯛꯇ ꯑꯍꯥꯎꯕ ꯑꯍꯥꯎꯕ ꯍꯥꯞꯕꯆꯤꯂꯗꯤ ꯑꯍꯥꯎ ꯇꯥꯅꯤ꯫ ꯁꯪꯒꯣꯝ ꯑꯐꯝꯕ ꯍꯥꯏꯁꯨ ꯑꯩꯈꯣꯏꯗꯤ ꯑꯗꯨꯝ ꯄꯥꯝꯃꯕꯅꯤꯅ ꯃꯁꯥꯏ ꯍꯥꯎꯖꯥ ꯂꯩꯔꯦ ꯑꯗꯩ ꯗ꯭ꯔꯥꯒꯟ ꯐ꯭ꯔꯨꯠ ꯍꯥꯏꯔꯤꯕ ꯍꯥꯏꯗꯨꯁꯨ ꯃꯆꯨꯗꯒꯤ ꯍꯧꯔꯒ ꯃꯁꯛꯇꯒꯤ ꯍꯧꯔꯒ ꯌꯥꯝ ꯐꯖꯕꯁꯨ ꯑꯣꯏꯗꯅ ꯃꯥꯗꯤ ꯈꯨꯠꯇꯒ ꯈꯥꯏꯕꯗꯁꯨꯨꯏ ꯆꯨꯏ ꯆꯨꯔꯒ ꯂꯩꯍꯧꯋꯤꯗꯅ ꯍꯥꯏꯕꯗꯤ ꯃꯆꯨꯗꯣ ꯐꯖꯕꯅꯤꯅ꯫ ꯑꯗꯨꯗꯨꯒ ꯑꯩꯈꯣꯏꯒꯤ ꯄꯨꯍꯥꯁꯤꯁꯨ ꯑꯗꯨꯝ ꯍꯥꯎꯋꯤꯗꯅ ꯏꯆꯝ ꯆꯝꯅ ꯑꯗꯨꯝ ꯍꯥꯎꯕꯅꯤꯅ ꯑꯍꯥꯎꯕ ꯉꯥꯛꯇ ꯄꯨꯟꯁꯤꯟꯅꯅꯤꯅ ꯑꯁ ꯍꯥꯎꯔꯝꯅꯤ ꯃꯥꯒꯤꯁꯨ ꯍꯌꯦꯡ ꯅꯣꯡꯃ ꯑꯗꯨꯝ ꯑꯩ ꯑꯗꯨꯝ ꯑꯗꯨꯃꯥꯏꯅ ꯆꯥꯔꯒ ꯌꯦꯡꯉꯤꯒ ꯑꯩꯁꯤ ꯐꯔꯦꯗ ꯑꯩꯁꯦ ꯑꯅꯧꯕ ꯄꯣꯠ ꯑꯃ ꯑꯗꯨꯃꯥꯏꯅ ꯆꯥꯔꯒ ꯈꯔ ꯁꯪꯒꯣꯝ ꯌꯥꯎꯕꯁꯦ꯫ ꯆꯥꯅꯤꯡ ꯂꯩꯔꯝꯕꯅꯤ ꯅꯪ ꯑꯗꯨ ꯍꯥꯏꯔꯛꯄꯁꯤ ꯐꯔꯦ ꯍꯌꯦꯡ ꯏꯛꯇ ꯂꯩꯔꯨꯔꯒꯀꯣ꯫ ꯆꯥꯔꯒ ꯑꯩꯈꯣꯏ ꯐ꯭ꯔꯤꯖꯇꯒ ꯉꯍꯥꯛꯇꯪ ꯊꯝꯃꯒ ꯏꯪꯍꯜꯂꯒ ꯆꯥꯕꯁꯨ ꯌꯥꯏ꯫ ꯌꯥꯝ ꯍꯥꯎꯗꯧ ꯃꯥꯜꯂꯦ ꯅꯪ ꯈꯨꯍꯥꯏꯗꯣ꯫
ꯑꯁ ꯍꯥꯎꯅꯦ ꯍꯥꯎꯅꯦ ꯑꯗꯨ ꯑꯝꯇ ꯆꯥꯔꯒ ꯌꯦꯡꯉꯣ ꯑꯩꯈꯣꯏꯁꯨ ꯌꯦꯡꯁꯦꯅ ꯍꯥꯏꯅꯔꯒ ꯍꯧꯖꯤꯛꯐꯥꯎ ꯃꯣꯏꯗꯤ ꯌꯦꯡꯗ꯭ꯔꯤꯕ꯫ ꯍꯥꯏꯗꯤ ꯍꯧꯖꯤꯛꯁꯤꯗꯗꯤ ꯗ꯭ꯔꯥꯒꯣꯟ ꯐ꯭ꯔꯨꯠꯁꯦ ꯍꯥꯏꯗꯤ ꯎꯝ ꯑꯇꯣꯞꯄ ꯍꯩꯕꯨꯗꯤ ꯑꯗꯨꯝ ꯑꯩꯈꯣꯏꯒꯤ ꯒꯦꯠ ꯃꯌꯥ ꯑꯗꯨ ꯀꯩꯀꯥꯗ ꯈꯔ ꯌꯣꯜꯂꯦ꯫